ꯑꯣ ꯇꯥꯔꯦ ꯇꯥꯥꯏꯔꯦ ꯏꯆꯦ ꯏꯆꯦꯅ ꯐꯣꯟ ꯇꯧꯔꯛꯄꯕꯣ ꯀꯩ ꯂꯩꯔꯒꯦ
ꯅꯪꯕꯨꯅꯣ ꯑꯩꯁꯦ ꯅꯪ ꯋꯥꯔꯤ ꯑꯔꯨꯕ ꯑꯃ ꯁꯥꯟꯅꯅꯤꯡꯗꯅ ꯐꯣꯟ ꯇꯧꯔꯛꯏꯅꯦ
ꯑꯣ ꯑꯩꯗꯣ ꯑ ꯉꯔꯥꯡꯗꯣ ꯂꯩꯔ ꯄꯥꯃꯟꯗꯅꯦ ꯍꯦꯡ ꯇꯣꯡꯒꯤꯕꯒꯤ ꯍꯧꯒꯠꯄ ꯀꯨꯏꯗ꯭ꯔꯤꯗ ꯑꯗꯨ ꯀꯩꯀꯩ ꯇꯧꯁꯤꯒꯦꯅ ꯁꯨꯝ ꯇꯧꯔꯝꯃꯤꯕ
ꯑ ꯇꯤ ꯆꯥꯁꯤꯛꯂ ꯊ ꯊꯣ ꯄꯅꯝꯄꯣ
ꯔꯤꯗ ꯕ꯭ꯔꯁ ꯇꯧ ꯂꯣꯏꯔꯒ ꯕ꯭ꯔꯦꯛꯐꯥꯁ ꯆꯥꯁꯤꯔꯅ ꯕ꯭ꯔꯦꯛꯐꯥꯁ ꯀꯩꯀꯩ ꯁꯦꯡꯒꯦ ꯈꯣꯠꯀꯦ ꯇꯧꯔꯝꯃꯤ ꯍꯛꯆꯥꯡꯗꯣ ꯈꯔ ꯅꯨꯡꯉꯥꯏꯇꯦ ꯉꯁꯤꯗꯤ ꯆꯥꯛꯇ ꯆꯥꯔꯒꯨꯝꯁꯤꯔꯑꯅ ꯇꯧꯔꯝꯕꯅꯦꯗꯣ ꯌꯦꯅ ꯌꯥꯗꯗ ꯐꯣꯟꯗ ꯇꯧꯔꯁꯤꯕꯣ ꯀꯩꯗꯧꯔꯒꯦ ꯁꯤꯕꯣ
ꯑꯣ ꯅꯪ ꯑꯦꯛꯖꯥꯝꯒꯗꯤ ꯊꯥꯔꯕꯣ ꯑꯦꯛꯖꯥꯝ ꯊꯥꯗꯧꯕ ꯀꯌꯥꯝ ꯋꯥꯠꯂꯤꯒꯦ ꯑꯩꯁꯦ ꯅꯪꯉꯣꯟꯗ ꯋꯥ ꯑꯔꯨꯕ ꯑꯃ ꯍꯥꯏꯅꯤꯡꯗꯅ ꯐꯣꯟ ꯇꯧꯔꯛꯏꯅꯦ ꯅꯪ ꯑꯦꯛꯖꯥꯝꯒꯤ ꯃꯇꯥꯡꯗꯣ ꯑꯗꯨ ꯍꯥꯟꯅ ꯑꯝꯇ ꯍꯥꯏꯔꯛꯑꯣ ꯑꯗꯨꯒ ꯑꯩ ꯃꯔꯣꯟꯗꯣ ꯍꯥꯏꯔꯛꯑꯒꯦ
ꯍꯟꯗꯛ ꯊꯥꯁꯤꯅ ꯊꯥꯗꯣꯏ ꯅ ꯑꯗꯨꯗꯅꯦ ꯑꯩ ꯑꯉꯥꯡ ꯂꯔꯤꯛ ꯄꯥꯕꯗ ꯊꯦꯡ ꯇꯨꯝꯕ ꯏꯁꯥꯗꯣ ꯀꯣꯛ ꯉꯥꯎꯗꯅ ꯇꯧꯔꯤ ꯑꯗꯨ ꯀꯥꯏ ꯑꯣ ꯆꯦꯒꯤꯗ ꯑꯗꯨꯝ ꯍꯥꯏꯔꯛꯑꯣꯅꯦ
ꯑꯣ ꯑꯇꯩ ꯀꯩꯁꯨ ꯅꯠꯇꯦꯗ ꯏꯃꯥꯗꯣ ꯃꯁꯥꯗꯣ ꯁꯨꯝ ꯉꯝꯁꯤꯜꯂꯛꯇ꯭ꯔꯦꯕ ꯅꯍꯥꯟ ꯗꯣꯛꯇꯔꯗ ꯆꯠꯂꯨꯕꯅꯦ ꯑꯩꯒ ꯑꯗꯨꯒꯤꯅꯦ ꯃꯥꯒꯤ ꯁꯣꯟꯕ ꯋꯥꯕꯗꯣ ꯑꯗꯨꯗꯣ ꯇꯧꯕꯒꯤ ꯍꯥꯏꯔꯛꯑꯦ ꯁꯤ ꯍꯤꯗ ꯒꯨꯂꯤ ꯆꯥꯕ ꯈꯤꯇꯪꯅ ꯌꯥꯔꯣꯏ ꯍꯣꯁꯄꯤꯇꯥꯜꯗ ꯑꯗꯨꯝ ꯂꯩ ꯊꯥꯅꯕꯁꯨ ꯍꯥꯏꯔꯛꯑꯦꯕ ꯑꯩꯅ ꯃꯁꯤꯒꯤꯗꯤ ꯍꯟꯗꯛꯀꯤꯗꯤ ꯑꯍꯥꯟꯕꯅꯤꯅ ꯄꯩꯁꯥ ꯅꯨꯡꯁꯥꯁꯨ ꯑꯃꯠꯇ ꯂꯩꯇꯦ ꯑꯗꯨꯅ ꯗꯣꯛꯇꯔ ꯍꯤꯗꯒꯣꯂꯤ ꯍꯥꯟꯅ ꯏꯕꯤꯔꯛꯑꯣ ꯁꯤ ꯍꯥꯟꯅ ꯄꯤꯖꯔꯒꯦ ꯑꯗꯨꯒ ꯍꯦꯟꯗ ꯍꯦꯟꯖꯤꯜꯂꯛꯑꯒꯗꯤ ꯄꯨꯈꯠꯂꯛꯑꯒ ꯑꯗꯨꯝ ꯍꯥꯏꯔꯝꯕꯅꯦꯕ ꯕꯕꯥꯖ ꯑꯥꯗ ꯊꯕꯛ ꯁꯨꯕ ꯆꯠꯈꯤꯕꯅꯤꯅ ꯋꯥ ꯇꯥꯅꯐꯝꯁꯦ ꯑꯩ ꯅꯪ ꯅꯠꯇꯅ ꯂꯩꯇꯦꯅ ꯅꯪꯉꯣꯟꯗ ꯐꯣꯟ ꯇꯧꯔꯛꯏ ꯏꯅꯦ ꯑꯗꯨꯒꯤꯅꯤꯗ ꯅꯪꯅ ꯝꯗ ꯂꯣꯏ ꯑꯣꯏꯔ ꯇꯒꯗꯤ ꯅꯪꯗꯣ ꯌꯨꯝꯗ ꯊꯣꯛꯂꯛꯑꯣ ꯑꯗꯨꯒ ꯅꯪꯅ ꯗꯣꯛꯇꯔꯗ ꯏꯃꯥ ꯒ ꯂꯩꯃꯤꯟꯅꯔꯁꯨ ꯑꯩꯅ ꯄꯩꯁꯥ ꯅꯨꯡꯁꯥ ꯊ ꯀꯤꯔꯒ ꯁꯣ ꯅꯥꯀꯟꯗ ꯊꯕꯛ ꯏꯟꯈꯥꯡ ꯇꯧꯁꯟꯒꯦꯅ ꯍꯥꯏꯒꯅꯤ ꯏꯆꯤꯟ ꯏꯅꯥꯎ ꯈꯛꯇꯪ ꯂꯩꯕ ꯅ ꯋꯥꯁꯦ ꯇꯥꯟꯐꯝ ꯂꯩꯇꯕ ꯅꯪꯉꯣꯟꯗ ꯐꯣꯟ ꯇꯧꯔꯛꯏꯉꯦ ꯑꯩꯒꯤꯁꯦ
ꯑꯗꯨꯃꯥꯏꯅ ꯇꯧꯔꯤꯦ ꯑꯗꯨꯗꯤ ꯑꯩꯅ ꯑꯦꯛꯖꯥꯝꯁꯦ ꯍꯟꯗꯛ ꯊꯥꯗꯁꯨ ꯀꯨꯏꯁꯨ ꯀꯨꯏꯗ꯭ꯔꯦꯅ ꯊꯥꯒꯗꯕ ꯑꯗ ꯊꯥꯁꯦ ꯊꯥ ꯂꯣꯏꯔꯀꯥꯟꯗ ꯑꯩꯗꯣ ꯊꯣꯛꯂꯛꯅꯕ ꯇꯧꯔꯒꯦ ꯑꯩꯁꯨ ꯇꯤꯛꯀꯦꯠ ꯅꯨꯡꯝ ꯀꯛꯅꯕ ꯈꯣꯠꯅꯕ ꯑꯗꯣ ꯑꯁ ꯄꯩꯁꯥꯗꯤ ꯑꯩꯉꯣꯟꯗꯁꯨ ꯍꯧꯖꯤꯛꯁꯦ ꯃꯔꯥꯡ ꯌꯥꯝ ꯀꯥꯏꯅ ꯏꯃꯥꯗꯨꯕꯨ ꯌꯥꯝ ꯀꯟꯅ ꯉꯝꯗ꯭ꯔꯕꯣ
ꯑꯍꯤꯡꯗꯁꯨ ꯑꯣꯟ ꯋꯥꯏꯑꯅ ꯑꯗꯨꯝ ꯇꯧꯋ ꯑꯗꯣ ꯑꯩꯅꯕꯨꯗꯤ ꯍꯤꯗꯥꯛ ꯒꯨꯂꯤ ꯄꯤꯖꯔꯀꯥꯟꯗ ꯑꯃꯨꯛ ꯐꯩꯌꯦꯅ ꯉꯥꯏꯍꯥꯛ ꯇꯨꯝꯊꯕ ꯇꯨꯝꯕ ꯌꯥꯗꯦ ꯁꯣꯟꯕ ꯋꯥꯏꯑꯅ ꯑꯗꯨꯝ ꯍꯥꯏꯅ ꯂꯩꯌꯦ ꯑꯩꯅ ꯅꯍꯥꯟꯅꯦ ꯏꯪꯗꯣꯝ ꯆꯥꯕꯗ ꯄꯩꯁꯥꯗꯨ ꯈꯔ ꯂꯧ ꯀ ꯏꯃꯥꯒꯤ ꯁꯨꯃꯥꯏꯅ ꯂꯥꯏꯌꯦꯡꯕꯒꯤ ꯄꯩꯁꯥꯗꯣ ꯈꯔ ꯌꯥꯟꯖ ꯆꯪꯗꯣꯔꯤ ꯍꯥꯏꯕꯅꯤ ꯑꯗꯣ ꯑꯗꯨꯗꯣꯝ ꯆꯥꯔꯁꯨ ꯄꯩꯁꯥꯗꯣ ꯑꯁꯥꯥꯏꯗꯝꯩ ꯑꯦꯗꯃꯤꯁꯟ ꯇꯧꯈꯤꯕꯒꯤ ꯑꯃꯠꯇ ꯂꯩꯇꯦ ꯈꯣꯠꯇꯦ ꯇ ꯍꯥꯏꯔꯤ ꯑꯗꯨꯅ ꯄꯩꯁꯥꯁꯦ ꯍꯪꯒꯝ ꯂꯩꯇꯕ ꯇꯧꯔꯤꯁꯦ ꯑꯩ ꯊꯕꯛ ꯑꯃ ꯑꯣ ꯍꯥꯏꯗꯤ ꯑꯐꯪꯕ ꯑꯃꯦꯛꯇꯁꯨ ꯁꯨꯔꯒꯦ ꯍꯥꯏꯗꯨꯅꯦ ꯍꯧꯖꯤꯛꯁꯤꯦ ꯊꯕꯛꯁꯦ ꯁꯨꯝꯕꯝꯁꯨ ꯂꯩꯇꯦ ꯇꯧꯔꯤꯁꯤꯦ ꯅꯣꯡ ꯁꯤꯡ ꯆꯨꯕ ꯃꯇꯝ ꯑꯣꯏꯕꯅꯤꯅ ꯊꯕꯛꯁꯨ ꯀꯅꯥꯝꯇ ꯊꯕꯛ ꯁꯦ ꯑꯌꯥꯝꯕꯅ ꯂꯣꯏꯁꯤꯟꯈ꯭ꯔꯦ ꯅꯣꯡ ꯁꯨꯠꯇ꯭ꯔꯤꯉꯩ ꯃꯃꯥꯡꯗ ꯂꯣꯏ ꯍꯅꯕ ꯑꯗꯨꯗꯨꯅ ꯑꯩꯁꯦ ꯇꯧꯐꯝ ꯈꯪꯗꯅ ꯂꯩꯔꯤ ꯇꯧꯁꯤ ꯒ꯭ꯌꯥꯟꯒ ꯇꯥꯗꯦ
ꯐꯔꯦꯆꯦ ꯑꯗꯨꯅꯦ ꯑꯩ ꯑꯩ ꯀꯥꯟ ꯐꯖꯅ ꯂꯣꯏꯊꯣꯛꯑꯒꯦ ꯑꯗꯨꯒ ꯑꯩꯒꯤ ꯂꯥꯛ ꯊꯛꯅꯕ ꯇꯧꯔꯒꯦ ꯑꯩꯁꯨ ꯑꯗꯨꯒ ꯀꯩꯀꯩꯅꯣ ꯇꯥꯅꯔꯒ ꯏꯆꯤꯟꯜ ꯏꯅꯥꯎ ꯇꯥꯟꯅꯔꯒꯅꯦ ꯍꯥꯏꯗꯤ ꯀꯩꯀꯩ ꯍꯥꯏꯗꯤ ꯃꯇꯝꯁꯤꯒꯤ ꯀꯩ ꯊꯕꯛ ꯇꯧꯕ ꯌꯥꯁꯤꯒꯤ ꯊꯤꯔꯒꯅꯦ ꯏꯃꯥꯁꯨ ꯂꯥꯏꯌꯦꯡꯗꯕ ꯌꯥꯗꯕꯅꯤꯅ ꯂꯥꯏꯌꯦꯡꯅꯕ ꯇꯧꯔꯁꯦ ꯑꯗꯨꯒ ꯕꯕꯥꯗꯨꯁꯨ ꯑꯍꯟꯅꯤꯅ ꯊꯕꯛꯇꯣ ꯌꯥꯝ ꯀꯟꯅ ꯁꯣꯛꯄꯗꯤ ꯉꯝꯗ꯭ꯔꯕꯅꯦ ꯍꯧꯖꯤꯛꯁꯦ ꯏꯅꯥꯎꯄꯥꯁꯤꯅꯦ ꯀꯩꯝ ꯀꯥꯟꯅꯗꯦ ꯑꯗꯨꯁꯨꯅꯥꯎ ꯑꯗꯨ ꯃꯥꯁꯨ ꯇꯨꯌꯦꯞ ꯊꯥꯎꯔꯒ ꯇꯨꯌꯦꯞ ꯊꯥꯕꯅ ꯍꯦꯟꯅ ꯇꯨꯌꯦꯞꯁꯨ ꯊꯥꯕ ꯌꯥꯈꯤꯗ꯭ꯔꯦ ꯑꯗꯣ ꯒ꯭ꯌꯥꯟ ꯉꯥ ꯇꯥꯗꯦ ꯇꯧꯔꯤꯁꯦ ꯑꯗꯨꯃꯥꯏꯅ ꯑꯩꯁꯨ ꯊꯣꯛꯂꯛꯑꯒ ꯑꯗꯨꯝ ꯍꯥꯏꯗꯤ ꯀꯩꯒꯨꯝꯕ ꯑꯝꯇ ꯐꯪꯗ꯭ꯔꯦ ꯍꯥꯏꯔꯒꯁꯨ ꯑꯉꯝꯕ ꯄꯩꯁꯥꯗꯒꯤ ꯊꯣꯛꯣꯛꯄ ꯌꯥꯕꯕ ꯐꯤ ꯅꯨꯡ ꯁꯥꯕ꯭ꯔꯣ ꯈꯣꯠꯄ꯭ꯔꯥ ꯑꯗꯨꯃꯥꯏꯅ ꯀꯣꯟ ꯑꯃ ꯀꯩꯅꯣ ꯇꯧꯕ꯭ꯔꯥ ꯈꯣꯠꯄ꯭ꯔꯥ ꯃꯤꯒꯤ ꯍꯥꯟꯅ ꯁꯤꯖꯤꯟꯅꯔꯃꯥꯏꯅ ꯄꯩꯁꯥ ꯇꯣꯡꯁꯤꯜꯂ ꯂꯩꯕ꯭ꯔꯥ ꯈꯣꯠꯄ꯭ꯔꯥ ꯇꯧꯔꯁꯦ ꯑꯩꯅ ꯇꯣꯡꯁꯤꯟꯖꯕ ꯄꯩꯁꯥꯕꯨꯗꯤ ꯈꯔ ꯂꯩꯕꯅꯦꯕ ꯑꯗꯨꯗꯣ ꯊꯣꯛꯂꯛꯑꯀꯥꯟꯗ ꯑꯗꯨꯃꯥꯏꯅ ꯈꯟꯅꯔꯛꯑꯁꯦ ꯑꯗꯨꯗꯤ
ꯑꯃ ꯑꯩ ꯏꯀꯥꯎ ꯄꯨ ꯀꯥꯎꯋꯦ ꯅꯪꯅ ꯑꯃꯨ ꯑꯃꯃ ꯊꯕꯛ ꯅꯣꯏꯒꯤ ꯅꯃꯥꯟꯅꯕꯤꯒꯤ ꯃꯄꯥꯅ ꯊꯕꯛ ꯑꯃ ꯄꯨꯑꯣꯣꯅ ꯍꯥꯏꯌꯦꯗ ꯑꯗꯨꯅ ꯊꯥ ꯇ ꯄ ꯀꯌꯥ ꯁꯥꯅꯤ ꯍꯥꯏꯒꯦ
ꯑꯅꯗꯨ ꯀꯌꯥꯇ ꯑꯗꯨꯦꯅ ꯍꯥꯏꯗꯤ ꯐꯖꯅ ꯑꯣꯏꯣꯏꯁꯅꯕꯣ
ꯑ ꯝ ꯌꯥꯔ ꯈ
ꯎꯝ
ꯑꯗꯨ
ꯀꯣꯜ ꯇꯧꯁꯟꯕꯗꯣ ꯅ ꯃꯊꯅ ꯁꯥꯟꯅꯔꯒꯦ ꯌꯥꯝ ꯑꯃ
ꯅ ꯑꯗꯨꯅꯤꯅꯤ ꯅꯪ ꯊꯣꯛꯂꯛꯄꯒꯤ ꯐ꯭ꯂꯥꯏꯠ ꯇꯤꯛꯀꯦꯠꯇꯒꯤ ꯄꯩꯁꯥ ꯃꯌꯥꯝ ꯆꯪꯗꯣꯔꯤꯕꯗꯣ ꯑꯃꯨꯛ ꯅꯤꯡꯁꯤꯡꯉꯛꯏꯕ ꯑꯗꯨꯗꯨꯅ ꯊꯕꯛꯇꯣ ꯅꯃꯥꯟꯅꯕꯤ ꯃꯄꯥ ꯅ ꯐꯖꯅ ꯇꯧ ꯍꯥꯏꯔꯒꯗꯤ ꯅꯪꯗꯣ ꯋꯥꯔꯤ ꯁꯥꯟꯅꯔꯀꯥꯟꯗ ꯊꯕꯛꯇꯣ ꯑꯗꯨꯝ ꯇꯧꯊꯔꯒꯦ ꯒꯦꯔ ꯑꯗꯨ ꯑꯗꯨꯒ ꯄꯩꯁꯥꯗꯣ ꯑꯣꯏꯅ ꯑꯗꯨꯝ ꯊꯥꯔꯛꯑꯒꯦ ꯑꯣꯏꯒꯔ ꯑꯩꯗꯤ ꯅꯪ ꯂꯩꯇ꯭ꯔꯒꯁꯨ ꯍꯣꯁꯄꯤꯇꯥꯜꯗꯣ ꯏꯅꯥꯎ ꯂꯩꯍꯜꯂꯒ ꯑꯩꯅ ꯑ ꯁꯣ ꯅꯥꯀꯟꯗ ꯆꯥꯛ ꯏꯁꯤꯡ ꯊꯤꯟꯕ ꯈꯣꯠꯄ ꯇꯧꯔꯁꯨ ꯉꯝꯅꯕꯗꯤ ꯇꯧꯔꯒꯦ ꯅꯪꯅ ꯄꯩꯁꯥꯗꯣ ꯑꯗꯨꯃꯥꯏꯅ ꯑꯗꯨꯔꯀꯥꯟꯗꯒꯤ ꯇꯥꯜꯂꯛꯑꯒꯦꯔꯅ ꯍꯥꯏꯔꯤꯁꯤꯔꯅꯨꯛ ꯈꯜꯂꯛꯏꯕ ꯅꯪ ꯊꯣꯛꯂꯛꯄ ꯍꯥꯏꯁꯦ ꯇꯤꯛꯀꯦꯠ ꯑꯃꯛ ꯀꯛꯄꯗ ꯈꯣꯠꯄꯗ ꯄꯩꯁꯥꯗꯣ ꯃꯌꯥꯝ ꯑꯃ ꯆꯪꯗꯣꯔꯤꯕꯅꯤꯅ ꯑꯗꯨꯒꯤ ꯈꯜꯂꯛꯏꯅꯤꯅꯦ ꯑꯩꯁꯦ
ꯑꯣ ꯑꯗꯨꯗꯤ ꯑꯗꯨꯃꯥꯏꯅ ꯇꯧꯔ ꯑꯦꯛꯖꯥꯝ ꯂꯣꯏꯕꯒꯅꯦ ꯑꯗꯨꯗꯤ ꯑꯩ ꯇꯤꯛꯀꯦꯠꯇꯣ ꯀꯛꯈꯤꯔꯒꯦ ꯑꯗꯨ ꯑꯣꯏꯇꯥꯔꯗꯤ ꯑꯦꯛꯖꯥꯝ ꯂꯣꯏꯕꯒ ꯏꯃꯥꯟꯅꯕꯤꯗꯨꯗ ꯀꯣꯜ ꯇꯧꯔꯒꯦ ꯑꯗꯨꯒ ꯑꯃꯨꯛ ꯅꯍꯥꯟꯒꯤ ꯊꯕꯛꯇꯣ ꯀꯃꯥꯏꯅ ꯇꯧꯕꯅꯣ ꯈꯣꯠꯄꯅꯣ ꯅꯪ ꯅꯣꯏꯕꯥꯛ ꯍꯥꯏꯐꯦꯠ ꯋꯥꯔꯤ ꯁꯥꯟꯅꯔꯣ ꯈꯣꯠꯂꯣ ꯑꯗꯨꯒ ꯑꯩꯒꯤ ꯇꯧꯔꯒ ꯐꯖꯅ ꯁꯥꯟꯅꯕ꯭ꯔꯥ ꯑꯗꯒꯤ ꯁꯨꯃꯥꯏꯅ ꯁꯤꯟꯕꯤꯗ ꯌꯥꯗꯕꯅ ꯈꯣꯠꯇ ꯌꯥꯗꯕꯅꯤ ꯑꯗꯩ ꯄꯩꯁꯥꯗꯣꯝꯅ ꯊꯣꯛ ꯕꯅꯤ ꯏꯃꯥꯁꯨꯦ ꯃꯁꯥ ꯉꯝꯗ ꯂꯩꯕꯅꯤꯅꯅ ꯑꯩꯅ ꯐꯖꯅ ꯍꯥꯏꯔꯒꯦ ꯌꯥꯅꯕꯗꯣ ꯑꯗꯨꯃꯥꯏꯅ ꯇꯧꯔꯁꯦ ꯑꯗꯨ ꯑꯣꯏꯇꯥꯔꯗꯤ ꯍꯥꯏꯗꯤ ꯑꯗꯨꯕꯨ ꯌꯥꯔꯗꯤ ꯑꯗꯨꯝ ꯑꯩꯅ ꯄꯩꯁꯥꯗꯣ ꯌꯨꯝꯗꯁꯨ ꯇꯦꯛꯇꯦꯛ ꯑꯃꯨꯛ ꯑꯣꯏꯅ ꯑꯃꯨꯛ ꯈꯔ ꯈꯔꯗꯁꯨ ꯍꯨꯜꯂꯛꯄ ꯌꯥꯔꯦꯅ ꯑꯗꯨ ꯏ ꯃꯥꯒꯤ ꯂꯥꯏꯌꯦꯡꯕꯗ ꯑꯣꯏꯔꯁꯨ ꯈꯥꯅꯔꯗꯤ ꯑꯗꯨꯈꯛꯅ ꯑꯃꯨꯛ ꯌꯥꯔꯣꯏꯗꯕꯅꯤꯅ ꯑꯃꯨꯛ ꯑꯩꯁꯦ ꯑꯩ ꯐꯤ ꯀꯩꯅꯣ ꯇꯧꯕꯁꯨ ꯍꯥꯏꯗꯅ ꯀꯣꯔꯁꯦꯠ ꯇꯧꯕꯁꯨ ꯍꯩꯇꯅ ꯑꯗꯨꯅ ꯀꯣꯔꯁꯦꯠꯇꯨꯁꯨ ꯑꯗꯨꯝ ꯂꯩꯔꯒ ꯂꯪ ꯅꯨꯡ ꯂꯩꯔꯒ ꯀꯩꯀꯩ ꯃꯤꯅ ꯄꯥꯝꯅꯔꯤꯕ ꯍꯧꯖꯤꯛ ꯀꯥꯡꯒꯤ ꯇꯧꯅꯔꯤ ꯃꯌꯥꯝꯗꯣ ꯑꯗꯨ ꯁꯥꯁꯦ ꯔꯅ ꯑꯩꯁꯨ ꯈꯜꯂꯤꯅꯦ ꯑꯗꯨꯃꯥꯏꯅ ꯍꯥꯏꯗꯤ ꯏꯍꯩꯁꯤꯁꯨ ꯃꯥꯡꯍꯟꯅꯤꯡꯗꯕ ꯑꯗꯨ ꯌꯦꯡꯉ ꯑꯗꯨꯃꯥꯏꯅ ꯇꯧꯔꯒꯦ ꯑꯩꯁꯨ ꯄꯩꯁꯥꯗ ꯊꯣꯛꯅꯕ
ꯑꯣ ꯌꯥꯏꯌꯦ ꯏꯅꯥꯎꯅ ꯐꯥꯅꯤ ꯍꯥꯏꯕꯗꯨꯃ ꯇꯧ ꯑꯣ ꯑꯩꯁꯨ ꯁꯣꯝꯅꯥꯀꯟꯗ ꯐꯤ ꯁꯥꯔꯤꯁꯦ ꯑꯁꯤꯁꯦ ꯅꯨꯃꯤꯗꯥꯡ ꯊꯕꯛ ꯏꯪꯈꯥꯡ ꯂꯣꯏꯔꯀꯥꯟꯗ ꯐꯤ ꯁꯥꯔꯕ ꯁꯥꯔꯒꯦ ꯍꯧꯖꯤꯛꯁꯤ ꯐꯤꯁꯦ ꯁꯤꯠꯄ ꯃꯇꯝ ꯑꯣꯏꯕꯒꯤ ꯑ‍ꯦ ꯃꯃꯤꯅꯁꯨ ꯐꯤ ꯁꯥꯕꯤꯌꯨ ꯄꯤ ꯁꯥꯕꯤꯌꯣ ꯍꯥꯏꯕꯅꯦ ꯑꯗꯨꯕꯨ ꯏꯃꯥꯁꯤꯅ ꯅꯥꯁꯜ ꯂꯩꯕꯒꯤ ꯑꯩꯁꯦ ꯐꯤ ꯁꯥꯕꯁꯤꯁꯨ ꯉꯝꯗ꯭ꯔꯦ ꯃꯇꯦꯡ ꯇꯧꯕꯁꯤꯁꯨ ꯉꯝꯗ꯭ꯔꯦ ꯑꯁ ꯒ꯭ꯌꯥꯟ ꯇꯥꯔꯗꯤ ꯑꯗꯣ ꯏꯃꯥꯁꯤꯅ ꯈꯤꯇꯪ ꯐꯒꯠꯂꯛꯑꯗꯤ ꯑꯩ ꯄꯥꯕꯗꯨꯁꯨ ꯐꯣꯟ ꯇꯧꯕꯅꯤ ꯄꯥꯕꯗꯨꯁꯨ ꯍꯟꯗꯛꯀꯤꯗꯤ ꯊꯕꯛꯁꯦ ꯂꯣꯏꯁꯤꯜꯂꯝ ꯅꯠꯇ꯭ꯔꯒꯗꯤ ꯌꯨꯝꯗ ꯍꯜꯂꯛꯄꯗꯣ ꯌꯥꯔꯔꯣꯏ ꯏꯕꯦꯝꯃ ꯅꯪ ꯉꯝꯅꯕ ꯈꯔ ꯇꯧꯔꯝꯃꯣ ꯍꯟꯗꯛꯇꯤ ꯏꯄꯥꯁꯤ ꯀꯩꯅꯣ ꯃꯥꯏ ꯑꯣꯟꯁꯤꯜꯂꯛꯄ ꯃꯃꯥꯡ ꯆꯍꯤꯒꯤ ꯃꯣꯜꯗ ꯄꯩꯁꯥ ꯅꯨꯡꯁꯥꯒꯤ ꯃꯌꯥꯝ ꯇꯥꯅꯕ ꯍꯣꯠꯅꯕꯗ ꯑꯩꯈꯣꯏꯗꯪ ꯄꯥꯕꯗꯨꯁꯨ ꯌꯥꯝ ꯅꯨꯡꯉꯥꯏꯇꯦ ꯅ ꯍꯥꯏꯔꯛꯑꯃꯤꯅ ꯃꯥꯗ ꯐꯖ ꯐꯖꯅ ꯌꯦꯡꯁꯤꯜꯂꯝꯃꯣ ꯈꯣꯠꯂꯝꯃꯣꯅ ꯑꯗꯣ ꯏꯅꯥꯎꯁꯨ ꯑꯃꯨꯛ ꯊꯕꯛꯁꯦ ꯃꯥꯁꯨꯅꯦ ꯈꯕꯨꯗꯤ ꯆꯠꯆꯩꯌꯦ ꯄꯣꯠꯁꯤ ꯑꯉꯥꯡꯅꯤꯅ ꯃꯥꯅꯁꯨ ꯀꯩꯁꯨ ꯄꯩꯁꯥꯁꯨ ꯍꯦꯟꯅ ꯐꯪꯕ ꯅꯠꯇꯕꯅꯤꯅꯅꯦ ꯏꯆꯦ ꯑꯩꯁꯨ ꯁꯤ ꯇꯧꯔꯦ ꯁꯤ ꯇꯧꯔꯦ ꯂꯣꯏ ꯄꯤꯁꯜꯂꯛꯄ ꯑꯗꯨ ꯑꯣꯏꯔꯒꯁꯨ ꯃꯥꯅ ꯈꯤꯇꯪ ꯆꯥꯎꯕ ꯑꯣꯏꯔꯒꯗꯤ ꯐ ꯀꯗꯕꯅꯤ ꯇꯧꯔꯤꯁꯦ ꯏꯅꯥꯎꯅ ꯑꯕꯨꯛ ꯑꯥꯗ ꯂꯥꯏꯔꯤꯛ ꯇꯝꯃꯅꯤꯗꯣ ꯂꯩꯔꯕꯅꯤꯅꯅꯦ ꯅꯍꯎꯗꯤꯁꯨ ꯇꯝꯗ ꯌꯥꯗꯕꯅꯤꯅ ꯆꯠꯂꯤꯕꯅꯤ ꯑꯗꯣ ꯏꯅꯥꯎꯅ ꯍꯧꯖꯤꯛ ꯍꯥꯏꯕꯗꯣ ꯇꯧꯔꯣ ꯊꯕꯛꯇꯣ ꯑꯩ ꯆꯨꯁꯂꯀꯥꯟꯗ ꯌꯨꯝꯗ ꯉꯝꯅꯕ ꯐꯤ ꯁꯥꯕꯅꯤ ꯈꯪꯗꯦ ꯑꯉꯥꯡ ꯇꯨꯏꯁꯟ ꯇꯧꯕꯅꯤ ꯈꯪꯗꯦ ꯇꯧꯔꯒꯦ ꯑꯗꯨꯒ ꯃꯇꯦꯡ ꯃꯇꯦꯡ ꯇꯧꯔꯝꯕ ꯏꯅꯥꯎꯅ ꯊꯕꯛꯇ ꯇꯧꯗ꯭ꯔꯤꯉꯩꯗ ꯏꯃꯨꯡꯒꯤ ꯊꯕꯛ ꯃꯌꯥꯝꯁꯤ ꯑꯗꯨꯅꯦ ꯑꯩ ꯏꯊꯟꯗꯅꯅꯦ ꯇꯧꯕꯗꯅꯦ ꯑꯁ ꯑꯩ ꯑꯩꯁꯨꯅꯦ ꯋꯥꯔꯕꯣꯠꯅꯤꯗ ꯇꯧꯔꯤꯁꯦ
ꯋꯥꯕꯗ ꯋꯥꯔꯝꯃꯅꯤ ꯏꯆꯦꯗꯣ ꯑꯗꯣ ꯑꯩ ꯊꯣꯛꯂꯛꯇ꯭ꯔꯤꯐꯥꯎꯗꯤ ꯍꯣꯏ ꯑꯩꯗꯣ ꯑꯗꯨꯒꯤ ꯊꯕꯛꯇꯣ ꯐꯖꯅ ꯉꯥꯡꯅꯔꯒꯕꯨꯗꯤ ꯀꯩꯅꯣ ꯇꯧꯔꯒ ꯄꯩꯁꯥ ꯅꯨꯡꯁꯥ ꯊꯣꯛꯂꯛꯑꯀꯥꯟꯗ ꯌꯨꯝꯗ ꯃꯇꯝ ꯈꯔ ꯅꯨꯃꯤꯠ ꯌꯥꯝꯅꯤ ꯁꯨꯇꯤ ꯊꯣꯛꯂꯛꯇ꯭ꯔꯒꯁꯨ ꯅꯨꯃꯤꯠ ꯃꯉꯥꯅꯤꯒꯨꯝꯕ ꯊꯣꯛꯂꯛꯑꯒ ꯑꯗꯨꯃꯥꯏꯅ ꯃꯇꯦꯡ ꯈꯔ ꯄꯥꯡ ꯇꯥꯕ ꯅꯠꯇ꯭ꯔꯗꯤ ꯑꯃꯨꯛ ꯃꯇꯝꯗꯨꯁꯨ ꯐꯪꯉꯔꯣꯏ ꯇꯧꯁꯦ ꯊꯕꯛꯇꯨꯅꯕꯨ ꯌꯥꯔꯗꯤ ꯑꯗꯣ ꯏꯆꯦꯗꯤ ꯆꯥꯛꯁꯤꯡꯗꯤ ꯊꯣꯡꯈ꯭ꯔꯕ ꯀꯃꯥꯏꯅ ꯇꯧꯔ ꯏꯃꯥꯗꯤ ꯃꯁꯥꯗꯤ ꯑꯗꯨꯝ ꯆꯥꯛ ꯅꯨꯡ ꯆꯥꯕꯗꯤ ꯀꯩꯁꯨ ꯇꯧꯗꯕ ꯅꯠꯇ꯭ꯔꯣ
ꯑ ꯆꯥꯛ ꯏꯃꯤ ꯊꯣꯡꯉꯦ ꯀꯩꯅꯣ ꯏꯟꯁꯥꯡꯗꯣ ꯏꯔꯣ ꯂꯦꯝꯃꯦ ꯏꯃꯥꯗꯣ ꯆꯝꯐꯨꯠ ꯆꯥꯅꯤꯡꯉꯦꯅ ꯇꯣꯔꯣꯕꯣꯠꯇꯣ ꯀꯅꯥꯥꯡ ꯏꯗꯣꯝ ꯆꯥꯅ ꯏꯃꯥ ꯃꯁꯥ ꯉꯝꯗꯦꯅ ꯇꯣꯔꯣꯕꯣꯠ ꯑꯩ ꯏꯟꯖꯥꯡ ꯅꯥꯄꯤ ꯈꯔ ꯊꯤꯟꯕ ꯂꯥꯛꯑꯝꯃꯦ ꯏꯃꯥ ꯃꯁꯥ ꯉꯝꯗꯦꯅ ꯍꯟꯇꯛꯇ ꯆꯤꯟꯖꯥꯡ ꯅꯥꯄꯤꯁꯨ ꯑꯃꯠꯇ ꯊꯥꯗ꯭ꯔꯦꯗꯣ ꯑꯗꯨꯅ ꯑꯩꯁꯤꯅ ꯀꯩꯅꯣ ꯇꯧꯔꯤꯉꯩꯗ ꯄꯨꯈ꯭ꯔꯤꯗ ꯏꯁꯤꯡ ꯁꯣꯛꯏꯉꯩꯗ ꯏꯝ ꯆꯥꯅ ꯅꯅꯥꯥ ꯃꯆꯥ ꯉꯝꯗꯦꯗꯣ ꯍꯪꯕ ꯂꯥꯛꯏꯅꯦ ꯇꯣꯔꯣꯕꯣꯔꯠ ꯀꯩꯀꯥꯁꯦ ꯌꯥꯎꯔꯛꯄꯅꯦꯅ ꯍꯥꯏꯕꯗꯨꯗ ꯑꯗꯨ ꯑꯣꯏꯅ ꯏꯃꯥꯅ ꯆ ꯐꯨ ꯂꯣꯟꯅ ꯇꯧꯕ ꯄꯣꯠꯇ ꯆꯥꯅꯤꯡꯉꯦꯅ ꯊꯕ ꯆꯄꯨꯠ ꯐꯦ ꯑꯗꯨꯒ ꯄꯤꯖꯔꯀꯥꯟꯗ ꯆꯥꯛꯇꯤ ꯌꯥꯝ ꯆꯥꯎꯔꯗꯤ ꯁꯣꯟꯕ ꯋꯥꯏꯅ ꯈꯔꯗꯤ ꯆꯥꯈ꯭ꯔꯦ ꯑꯗꯨꯒ ꯍꯤꯗꯥꯛ ꯀꯨꯂꯤ ꯄꯤꯖꯔꯒ ꯄꯣꯊꯥꯍꯟꯈꯤꯗꯪ ꯉꯗꯤ ꯑꯩꯗꯤꯅꯦ ꯃꯊꯥ ꯁꯥꯡꯍꯟꯗꯅꯅꯦ ꯆꯥꯛ ꯈꯔ ꯆꯥꯅꯤꯡꯗꯦꯅ ꯆꯥ ꯔꯤ ꯍꯣꯔ ꯀ ꯃꯉꯣꯗ ꯊꯕꯛ ꯍꯜꯂꯛꯑꯀꯥꯟꯗ ꯆꯥꯃꯤꯟꯅꯔꯒꯦ ꯑꯩ ꯏꯊꯟꯗ ꯆꯥꯕ ꯅꯨꯡꯉꯥꯏ
ꯑꯣ ꯑꯗꯨꯃꯥꯏꯅ ꯇꯧꯔꯨꯁꯦ ꯑꯗꯨꯗꯤ ꯑꯩꯁꯨꯨꯁꯦ ꯑꯩꯁꯨ ꯑꯦꯛꯖꯥꯝ ꯀꯨꯏꯔꯕꯅꯤꯅ ꯑꯗꯨꯗꯒꯤꯩ ꯄꯥꯊꯣꯛꯈꯤꯒꯦ ꯊꯝꯃꯒꯤꯁꯦ ꯑꯗꯨꯗꯤ
ꯍꯣꯏ ꯍꯣꯏ ꯊꯝꯃꯣ ꯊꯝꯃꯣ